ꯍꯂ ꯍꯜ ꯃꯥꯒꯦ ꯄ ꯇꯁꯇ ꯈ ꯅꯨꯡꯉꯥꯏꯔꯤ ꯅꯨꯡꯉꯥꯏꯔꯤ
ꯀꯔꯤꯅꯣꯅꯦ ꯑꯅꯨꯡꯉꯅ ꯄꯣꯟ ꯇꯥꯈꯤꯗꯣ ꯀꯨꯏꯔꯅꯤ ꯀꯃꯥꯏ ꯀꯃꯥꯏꯅ ꯇꯧꯔꯤꯒꯦ
ꯅꯨꯡꯉꯥꯏꯔꯤꯅꯦ ꯌꯥꯝ ꯊꯤ ꯅꯨꯡꯉꯥꯏꯔꯤ ꯍꯥꯏꯇꯥꯔꯦ
ꯃꯔꯤꯌꯥ ꯀꯔꯤ ꯈꯨ ꯅꯨꯡꯉꯥꯏ ꯅꯨꯡꯉꯥꯏꯔꯤꯕꯣ
ꯉꯊꯤ ꯅꯨꯡꯉꯥꯏꯔꯌꯦꯦ ꯀꯩꯅꯣ ꯑꯩꯈꯣꯏ ꯂꯥꯛꯑꯒ ꯀꯩꯅꯣ ꯀꯩ ꯆꯥꯖ ꯍꯥꯏꯕꯅꯣ
ꯀꯩ ꯔꯪ ꯆꯥꯅꯤꯡꯕ ꯆꯥ ꯂꯣꯏꯔꯒꯗꯧꯔꯒꯦ ꯀꯩ ꯇꯧꯁꯤꯦ ꯆꯒꯦ
ꯅꯍꯥꯟꯃꯨꯛꯀꯤ ꯂꯤꯁꯤꯡ ꯑꯃ ꯆꯍꯨꯝꯗꯨꯁꯨ ꯑꯗꯨꯝ ꯇꯧꯁꯟꯅ
ꯏꯁ ꯑꯗꯨ ꯑꯗꯨꯗꯤ ꯌꯨꯝꯗ ꯂꯩꯅꯈꯤꯕꯒꯤ ꯑꯗꯨꯝ ꯇꯣꯛꯅꯈ꯭ꯔꯦꯗꯅ
ꯆꯥꯁꯤꯀꯩꯗꯧꯔꯒꯦ ꯑꯣꯛꯁꯥꯔ ꯀꯩꯅꯣꯝꯇ
ꯆꯥ ꯂꯣꯏꯔꯦꯀꯩꯗꯧꯔꯒꯦ ꯆꯥꯅꯤꯡꯕꯗꯣ ꯅꯪꯅ
ꯌꯥꯝꯕ ꯌꯥꯝꯗꯕ ꯃꯤ ꯃꯔꯤ ꯃꯉꯥ ꯑꯃ
ꯃꯔꯤ ꯃꯉꯥ ꯇꯧꯔꯅꯤ ꯀꯥꯪ ꯅ ꯍꯦꯛꯇ ꯅꯦꯅꯦ ꯍꯣꯏꯒꯤ ꯈꯥꯡꯗꯣ ꯂꯧꯔꯒ ꯍꯦꯛꯇ ꯉꯧꯊꯦꯛ ꯂꯣꯏꯔꯦꯀꯩꯗꯧꯔꯒꯦ
ꯀꯥꯏꯗꯅ ꯑꯃꯨꯛ ꯄꯨꯔ ꯆꯥꯕꯗꯨꯅꯤ ꯇꯣꯔꯦꯟꯗ
ꯄꯨꯔ ꯆꯥꯎꯁꯨ ꯍꯥꯏꯔꯣ ꯑꯗꯨꯒꯤꯗꯣ ꯍꯥꯏꯅꯕꯅꯤ ꯄꯩꯁꯥ ꯂꯩꯔꯗꯤ ꯀꯥꯏꯗꯅꯣꯃ ꯄꯨꯔꯒ ꯆꯥꯔꯨꯁꯦ ꯈꯣꯠꯂꯨꯁꯦꯅ ꯍꯥꯏꯅꯕꯅꯤ ꯃꯤ ꯁꯨꯔꯀꯥꯟꯗ ꯇꯧꯔꯁꯤ
ꯑꯩ ꯑꯣꯐꯤꯁ ꯁꯨꯇꯤ ꯂꯩꯔꯗꯤ ꯇꯧꯔꯁꯦ
ꯌꯦꯁ ꯌꯦꯁ ꯌꯦꯁ
ꯏꯪꯂꯤꯁ ꯖꯣꯏꯟ ꯇꯧꯔꯅꯤ ꯁꯨꯇꯤ ꯂꯩꯔꯀꯥꯟꯗ ꯑꯣꯏꯅ ꯆꯠꯂꯁꯤ
ꯃꯥꯅꯤ ꯅꯣꯏ ꯑꯅꯤ ꯏꯨꯡ ꯀꯃꯥꯏꯅ ꯇꯧꯅꯤ ꯒ꯭ꯌꯥꯃꯦꯟ ꯇꯥꯗꯦ ꯌꯨꯅꯤꯐꯣꯔꯝꯕꯨ ꯂꯩꯔꯕꯣ ꯌꯨꯅꯤꯐꯣꯔꯝ ꯀꯌꯥꯝ ꯂꯩ
ꯀꯩꯒꯤ ꯌꯨꯅꯤ ꯐꯣꯝꯅꯣ
ꯀꯤ ꯑ
ꯑꯦ ꯌꯨꯅꯤꯐꯣꯔꯝ ꯌꯨꯅꯤꯐꯣꯔꯝ ꯉꯥꯛꯇꯅꯤꯍꯦ
ꯅꯤꯍꯣꯅꯤꯅꯤꯄꯣ ꯑꯠꯇ ꯅꯅꯦꯅꯦ ꯕ꯭ꯔꯣꯛꯒꯤ ꯀꯥꯁꯨ ꯄꯨꯡ ꯂꯣꯏ ꯂꯣꯏꯔꯦꯅꯦ
ꯂꯣꯏꯔꯕꯝꯅꯤ ꯑꯣꯛ ꯊꯤꯜꯂꯛꯇꯕ꯭ꯔꯣ ꯑꯣꯛ ꯑꯣꯛ ꯆꯥꯗꯕ꯭ꯔꯣ
ꯑꯁ ꯑꯣꯛꯇꯤ ꯁꯔꯦꯦ ꯐꯖꯔ
ꯊꯥꯖꯗꯦꯗ ꯑꯩꯗꯤ ꯑꯗꯨꯏ ꯃꯤꯗꯨꯅ ꯉꯥꯡꯉꯤꯉꯤꯕ ꯑꯗꯣ
ꯀꯔꯝ ꯀꯥꯟꯗ ꯆꯥꯏꯅꯣ ꯐꯪꯍꯧꯗ꯭ꯔꯦ
ꯎꯝ ꯑꯩꯉꯣꯟꯗ ꯉꯥꯡ ꯗꯤ ꯑꯁ ꯃꯥꯟꯅ ꯉꯥꯡꯉꯛꯏꯗ
ꯆꯥꯔ ꯂꯣꯏꯔꯦ ꯀꯩꯗꯧꯔꯥꯒꯤ ꯕ꯭ꯔꯣꯍꯣꯏ ꯂꯥꯛꯑꯀꯥꯟꯗ
ꯆꯥꯕꯨꯗꯤ ꯆꯥꯗꯧꯕ
ꯅꯩꯊꯦꯛꯁꯤ ꯅꯩꯊꯦꯛꯁꯤ ꯑꯩꯈꯣꯏ ꯃꯌꯥꯝ ꯄꯨꯜꯂ ꯀꯥꯟꯗ
ꯍꯋꯥꯏ ꯆꯥꯗꯕꯗ ꯅꯥꯔꯦꯅꯦ ꯌꯥꯗ꯭ꯔꯦꯅꯦ
ꯍꯋꯥꯏ ꯁꯨꯡꯆꯥ ꯆꯥꯗꯔ꯭ꯕꯣ ꯍꯥꯢꯁꯦ
ꯆꯥꯗꯔ꯭ꯦꯍꯦ
ꯈꯣꯏꯗꯤ ꯍꯋꯥꯏꯗꯅꯤꯅꯥꯕ
ꯍꯋꯥꯏ ꯆꯥꯅꯤꯡꯉꯦ ꯍꯋꯥꯏ ꯆꯥꯕ ꯂꯥꯛꯑꯗꯝꯅꯤ
ꯆꯥꯁꯤ ꯂꯥꯛꯑꯣꯅꯦ
ꯍꯋꯥꯏꯗꯣ ꯈꯔꯥ ꯌꯥꯝꯂꯞ ꯂꯩꯩꯁꯜꯂꯒ ꯆꯥꯔꯗꯝꯅꯤ
ꯌꯦꯁ ꯌꯦꯁ ꯍꯋꯥꯏꯅꯤ ꯑꯩꯈꯣꯏꯗꯤ ꯍꯋꯥꯏꯅꯤ ꯀꯩꯅꯣ ꯍꯋꯥꯏꯅ ꯄ꯭ꯔꯣꯇꯤꯟꯅꯤ ꯍꯋꯥꯏꯅ ꯊꯋꯥꯏꯅꯤ ꯀꯩꯅꯣ
ꯍꯋꯥꯏ ꯅꯠꯇꯔꯥꯗꯤ ꯌꯥꯗꯔ꯭ꯦꯍꯦ ꯑꯗꯨ ꯖꯤꯝ ꯆꯠꯀꯦ ꯇꯧꯅꯤ ꯌꯥꯗꯦ
ꯖꯤꯝ ꯅꯪ ꯊꯕꯛꯇꯨꯒ ꯖꯤꯝ ꯌꯥ
ꯌꯥꯔꯔꯣꯏ ꯈꯔ ꯂꯩꯔꯒꯥ ꯑꯣꯏꯅꯥ ꯆꯠꯂꯒꯦ
ꯌꯥꯗꯕꯅꯤꯕꯣ ꯑꯩꯁꯨ ꯇꯨꯌꯦꯜꯞ ꯂꯣꯏꯔꯒ ꯆꯠꯂꯝꯃꯤꯗꯣ ꯄꯩꯁꯥꯗꯣ ꯇꯨꯡꯁꯤꯜꯂꯒ ꯖꯤꯝ ꯆꯠꯇꯣꯏꯅꯤ ꯈꯣꯠꯇꯤꯅꯤ ꯇꯧꯕꯕꯨ ꯌꯥꯗꯦ ꯌꯦꯡꯉꯣ ꯇꯥꯛꯏ ꯆꯠꯀꯅꯣ ꯄꯩꯁꯥꯒ ꯑꯝꯇ ꯂꯩꯍꯧꯗꯦ ꯖꯤꯝꯒꯥꯏ
ꯆꯪꯅꯤ ꯆꯠꯅꯤ ꯑꯩꯗꯤ
ꯌꯨꯝ ꯂꯣꯝꯗ
ꯉꯥꯅꯨ ꯀꯨꯟꯃꯥꯊꯣꯏ ꯂꯧꯁꯜꯂꯨꯔꯦ
ꯉꯥꯅꯨ ꯀꯨꯟ ꯃꯥꯊꯣꯏ ꯂꯧꯁꯤꯜꯂꯨꯔꯕ ꯃꯀꯣꯟ ꯃꯀꯣꯟ ꯁꯥꯔꯤꯔꯣ ꯀꯃꯥꯏꯅꯅꯣ
ꯆꯥꯔꯦ ꯂꯣꯏꯔꯦ ꯍꯧꯖꯤꯛ ꯊꯥꯛꯄ ꯀꯥꯟꯅ ꯍꯧꯔꯤ ꯀꯔꯤ ꯑꯩ ꯌꯥꯡꯈꯩꯃꯨꯛ ꯂꯣꯏꯒꯦ ꯇꯧꯔꯤ ꯐꯪꯉꯣꯏꯗ꯭ꯔꯦ ꯈꯪꯗꯦ ꯑꯩꯈꯣꯏ
ꯖꯨꯔꯥꯗ ꯀꯌꯥ
ꯖꯨꯔꯥꯗ ꯆꯥꯝꯃꯗ ꯉꯥꯡꯅ ꯖꯨꯔꯥꯗ ꯆꯅꯤꯗ ꯉꯥꯡꯅꯝꯅꯤ ꯈꯔ ꯍꯦꯟꯒꯠꯂꯅꯤ ꯈꯪꯉꯦꯅ ꯑꯩꯅ ꯀꯨꯏꯅ ꯂꯧꯊꯣꯛꯇꯕꯤ ꯊꯝꯃꯨꯔꯦ
ꯎꯝ ꯊꯥ ꯀꯥꯌꯒꯤꯗ
ꯃꯆꯥꯥꯛ ꯄꯤꯖꯔ ꯊꯝꯍꯜꯂꯨꯔꯦꯕ ꯑꯩꯅ ꯍꯞꯇꯃꯨꯩꯛ ꯀꯩꯃꯨꯛ ꯍꯞꯇꯥ ꯃꯨꯛ ꯍꯦꯟꯅ
ꯀꯩꯅꯣꯗꯣ ꯑ ꯅꯨꯃꯤꯠ ꯀꯌꯥꯅꯤꯗ ꯂꯧ ꯌꯒꯦ ꯃꯣꯏ ꯉꯥꯅꯨ ꯃꯆꯥꯗꯣ
ꯀꯩꯅꯣ ꯅꯨꯃꯤꯠ ꯀꯌꯥꯅꯤꯗꯤ ꯂꯧ ꯌꯥꯒꯦꯕꯨ
ꯍꯥꯏꯗꯤ ꯃꯆꯥ ꯑꯣꯟꯕ ꯂꯩ ꯃꯄꯤ ꯈꯥꯏꯅꯕ ꯂꯩꯗꯅ
ꯍꯣꯏꯅꯦ ꯑꯣꯗꯣ ꯍꯞꯇꯥ ꯑꯃ ꯍꯞꯇꯥ ꯑꯅꯤꯗꯨꯗ ꯃꯃꯟꯗꯨ ꯕꯛ ꯕꯛ ꯀꯥꯕ ꯍꯥꯏꯇꯥꯔꯦ
ꯎꯝ ꯑꯩꯁꯨ ꯉꯥꯅꯨ ꯌꯦꯟ ꯂꯣꯏꯒꯦ ꯈꯣꯠꯀꯦ ꯀꯥꯏꯅꯪ ꯈꯜꯂꯝꯕꯅꯤ ꯑꯣꯁ ꯑꯣꯏꯗ꯭ꯔꯦ
ꯂꯣꯏꯅꯤ ꯑꯩꯗꯥꯏꯗ ꯆꯍꯤ ꯇꯪꯈꯥꯏꯃꯨꯛꯃ ꯉꯥꯏꯗ ꯂꯩꯒꯦ ꯂꯩꯔꯗ ꯑꯩ ꯀꯩꯅꯣꯒꯤꯁꯨ ꯃꯣꯕꯥꯏꯜ ꯔꯤꯄ꯭ꯌꯔꯤꯡꯒꯤ ꯂꯣꯝꯗ ꯀꯩꯅꯣꯝ ꯆꯠꯀꯦ ꯇꯧꯅꯦꯕ
ꯇꯦꯅꯤꯡ ꯆꯠꯀꯦꯕ
ꯍꯥꯏ ꯇꯦꯛ ꯇꯦꯛ ꯇꯥꯟꯕ ꯍꯧ ꯑꯗꯨꯗꯤ
ꯇꯧꯒꯗꯕꯅꯤ ꯇꯧꯒꯗꯕꯅꯤ꯫ ꯉꯥꯅꯨ ꯅꯪ ꯃꯆꯤꯟꯖꯥꯛꯇꯤ ꯀꯩ ꯀꯩ ꯄꯤꯖꯩꯕ
ꯌꯦꯟꯆꯥꯛ ꯂꯩꯔ ꯄꯤꯖꯩ ꯈꯔ ꯂꯩꯔꯒꯕꯨꯗꯤ ꯑꯣꯛ ꯃꯆꯥ ꯑꯣꯏꯅ ꯄꯤꯖꯅꯤ ꯑꯣꯛ ꯃꯆꯥꯛꯅ ꯈꯔ ꯍꯣꯡꯉꯦ
ꯑꯣ ꯑꯣ ꯑꯣꯛ ꯃꯆꯤꯟꯖꯥꯛꯁꯨ ꯄꯤꯖꯕ ꯑꯣꯀꯦ ꯑꯣꯀꯦ ꯀꯩꯅꯣꯗꯤ ꯇꯧꯗ꯭ꯔ ꯍꯥꯏꯁꯦ ꯃꯅꯥ ꯃꯁꯤꯡ ꯃꯁꯤꯡ ꯃꯤ ꯃꯅꯥ ꯃꯁꯤꯡ ꯄꯤꯖꯅꯗꯥꯏꯅꯦ ꯅꯪ ꯄꯤꯖꯗ꯭ꯔꯣ
ꯄꯤꯖꯅꯤ ꯄꯤꯖꯥꯅꯤ ꯄꯤꯖꯅꯤ ꯌꯥꯜꯂ ꯃꯤꯛꯁ ꯇꯧꯔ ꯄꯤꯖꯅꯤ ꯑꯣꯛ ꯃꯆꯤꯟꯖꯥꯛꯇꯣ ꯇꯤꯡꯊꯣꯛꯑꯒ ꯑꯗꯒꯤ ꯌꯦꯟ ꯀꯩꯅꯣꯗꯣ ꯆꯔꯥꯡꯗꯣ ꯆꯔꯥꯡꯗꯣ ꯀꯛꯑꯀꯥꯟꯗ ꯄꯤꯖꯗꯦꯕ ꯌꯥꯜꯂꯀꯥꯟꯗ
ꯑꯗꯨꯗꯤ ꯅꯪ ꯁꯤ ꯂꯥꯛꯑꯗꯤ ꯑ ꯑꯗꯨꯗꯤ ꯀꯅꯥꯅꯣ
ꯌꯨꯝꯗ ꯃꯤ ꯂꯩ ꯀꯩꯅꯣ ꯑꯩꯈꯣꯏ ꯆꯦ ꯃꯥꯏ ꯇꯧꯖꯅꯤ
ꯄꯩꯁꯥꯗꯤ
ꯄꯩꯁꯥꯅ ꯑꯩꯅ ꯊꯥꯗꯔꯅꯤ
ꯑꯗꯨ ꯄꯩꯁꯥ ꯍꯥꯏꯗꯤ ꯀꯩꯅꯣꯅꯤꯗ ꯑꯥ ꯂꯣꯏꯔꯛꯄ ꯌꯣꯜꯂꯕ ꯃꯇꯨꯡꯒꯤ ꯄꯩꯁꯥ ꯍꯥꯏꯗꯨꯅꯤꯗ
ꯑꯦ ꯑꯗꯨꯗꯤ ꯑꯩꯅ ꯑꯃꯨꯛ ꯑꯇꯣꯞꯄ ꯑꯃꯃꯨꯛ ꯂꯩꯗꯣꯏꯅꯦ
ꯎꯝ ꯄꯥ ꯑꯃꯃꯨ ꯍꯥꯏꯥꯏꯗꯤ ꯑꯃꯨꯛ ꯉꯥꯅꯨ ꯑꯃꯃꯨꯛ ꯂꯩꯗꯣꯏꯕ
ꯅꯠꯇꯦ ꯑꯩ ꯑꯣ ꯑꯣꯛ ꯅꯨꯡꯛ ꯂꯣꯏꯒꯗꯕꯅꯦ ꯑꯣꯛ ꯇꯔꯚ ꯁꯟ
ꯅꯩ ꯕꯔꯣ ꯒꯤ ꯄꯥꯂꯞꯁꯤꯁꯨ
ꯀꯣꯟ ꯂꯩꯌꯦꯕ ꯑꯩꯈꯣꯏꯗ ꯅꯠꯇ꯭ꯔꯒ ꯌꯦꯟ ꯃꯔꯨꯝ ꯀꯣꯛꯄꯤꯗꯣ
ꯑꯥ
ꯑꯣ ꯆꯥꯃꯨꯛꯇꯪ ꯂꯣꯏ ꯉꯝꯃꯗꯤ ꯌꯥꯔꯦ
ꯑꯦꯁ ꯌꯥꯝꯃꯤꯍꯦ
ꯅꯣꯡꯃꯗ ꯏꯟꯀꯝꯗꯣ ꯌꯧꯉꯅ ꯌꯨꯝꯗ ꯑꯩꯥꯏꯇꯤ ꯀꯣ ꯉꯥꯗꯤ ꯈꯜꯂꯣ ꯇꯔꯥ ꯇꯔꯥꯒꯤꯇꯪ ꯄꯥꯔꯅꯤ
ꯑꯣ ꯃꯀꯣꯟ ꯐꯖꯅ ꯁꯥꯗ ꯌꯥꯔꯣꯏ
ꯑꯥ ꯃꯀꯣꯟꯗꯤ ꯂꯩꯅꯤꯗ
ꯎ
ꯁꯥꯔꯁꯨ ꯑꯗꯨꯝ ꯁꯥꯐꯝ ꯂꯩ ꯀ
ꯎꯝ ꯑꯗꯨꯝ ꯑꯩꯥꯏꯇꯤ ꯀꯣꯂꯛꯄꯗ ꯅꯪꯪ ꯀꯩꯅꯣ ꯇꯧꯔꯅꯤ ꯅꯪ ꯌꯣꯟꯕ ꯑꯥꯏꯚ ꯍꯟꯗ꯭ꯔꯦꯗꯇꯤ ꯌꯧꯔꯣꯏ ꯅꯪ ꯍꯥꯏꯗꯤ ꯂꯩꯗꯅ ꯅꯪ ꯍꯣꯜꯁꯦꯜꯗ ꯌꯣꯟꯕ ꯌꯥꯔꯣꯏꯕ
ꯍꯣꯏ ꯍꯣꯜꯁꯦꯜꯗ ꯌꯣꯜꯂꯒꯁꯨꯅꯦ ꯑꯩꯅ ꯍꯥꯏꯁꯦ ꯑꯩꯥꯏ ꯍꯟꯗ꯭ꯔꯦꯠꯁꯦ
ꯌꯦ
ꯑꯣꯁꯦꯟꯒꯤ ꯃꯃꯅꯦ
ꯍꯥꯏꯗꯤ ꯅꯪꯅ ꯇꯔꯥꯗ ꯌꯣꯂꯅꯤ ꯃꯤꯗꯤ ꯑꯁꯣꯝꯅꯗꯤ ꯀꯥꯏꯅ ꯇꯧꯗꯕ ꯑꯗꯨꯗꯤ
ꯑꯦ ꯇꯥꯉ ꯍꯦ ꯎ
ꯇ꯭ꯔꯥ ꯍꯦꯟꯁꯤꯡꯕꯅꯦ
ꯆꯉꯤ ꯑꯥꯗ ꯃꯣꯏꯅ ꯑꯃꯨꯛ ꯇꯔꯥ ꯍꯦꯟꯅ ꯆꯤꯡꯉꯦ
ꯗꯣ ꯏꯗꯤ ꯌꯥ
ꯍꯣꯏ ꯈ ꯍꯥꯆꯅꯤ ꯄꯥꯅꯤ ꯑꯗ ꯇ꯭ꯔꯒꯁꯨ
ꯍꯣꯏꯅꯦ ꯊꯧꯕꯗ ꯆꯥꯋꯥꯥ ꯆꯥꯋꯥꯥ ꯂꯥꯛꯑꯗꯤ ꯌꯥꯔꯦ ꯀꯗꯧꯔꯒꯦ
ꯀꯤ ꯈꯔ ꯈꯥꯏꯗꯣꯛꯈ꯭ꯔꯅꯤꯀꯣ ꯃꯁꯤꯆ ꯖꯒ ꯇꯥꯡꯉꯦ ꯈꯔ ꯑꯇꯥꯡꯕ ꯊꯥꯛꯇꯗꯤ ꯀꯣꯛ
ꯎꯝ ꯁꯦꯠ ꯅꯣꯏ ꯂꯣꯀꯦꯜꯒꯤ ꯁꯦꯠꯇ ꯀꯌꯥ ꯀꯨꯏꯒꯦ ꯆꯥꯝꯃꯤꯡ ꯌꯧꯕ꯭ꯔꯣ
ꯀꯨꯟꯕꯤ ꯁꯣꯝꯗꯤ ꯐꯔ ꯀꯣꯜꯂꯒꯟꯗ
ꯑꯗꯨ ꯑꯣ ꯑꯗꯨꯗꯤ ꯄꯥ ꯇꯔꯥ ꯇꯔꯥ ꯑꯣꯏꯅꯤ ꯐꯨ ꯀꯨꯟꯉꯥꯏꯗ ꯃꯣꯏꯅ ꯆꯥꯗꯣꯏꯅꯦꯕ
ꯑꯗꯨꯃꯥꯏꯅ ꯃꯣꯏ ꯑꯣꯏꯅ ꯆꯥꯗꯗ
ꯆ ꯍꯥꯏ ꯅꯪ ꯂ ꯇꯀꯦꯜꯗꯗꯤ ꯌꯣꯜꯂꯗꯤ ꯑꯗꯨꯝ ꯅꯪ ꯗꯥꯏ ꯗꯥꯏ ꯌꯣꯟꯗꯅꯤꯀꯣ ꯍꯥꯏꯗꯤ ꯅꯪ ꯅꯁꯥꯅ ꯌꯣꯟꯖꯕ ꯑꯣꯏꯔꯒꯗꯤ ꯗꯨꯀꯥꯟꯗ ꯊꯥꯕ ꯑꯣꯏꯔꯒꯅ ꯑꯃꯨꯛ ꯀꯩꯅꯣ ꯇꯧꯧꯕ ꯍꯧꯖꯤꯛꯀꯤ ꯅꯪꯒꯤ ꯇꯔꯥ ꯀꯨꯟ ꯃꯣꯏ ꯑꯃꯨꯛ ꯆꯥꯕ
ꯑꯩꯒꯤ ꯌꯦꯔꯣꯝꯒꯤ ꯕ꯭ꯔꯥꯟ ꯑꯃ ꯅꯞꯁꯤꯜꯂꯅꯤꯕ
ꯥꯟ ꯇꯧꯔꯒ ꯃꯀꯨ ꯂꯩꯔꯣ ꯑꯗꯒꯤ ꯑ ꯄꯣꯂꯤ ꯆꯗꯤ
ꯑꯗꯨꯗꯤ ꯍꯥꯟꯅꯒꯤ ꯁꯤꯖꯤꯟꯅꯈꯤꯕꯩꯗꯨꯗ ꯑꯗꯨꯞ ꯃꯌꯥꯝ ꯂꯧ ꯌꯥꯅꯤ ꯑꯗꯨꯗꯤ
ꯎꯝ ꯍꯥꯟꯅ ꯁꯤꯖꯤꯟꯅꯕꯣꯏ ꯃꯌꯥꯝ ꯌꯥꯝ ꯅꯧ ꯌꯥ
ꯀ ꯇꯧꯕꯅꯤꯗ ꯑꯩꯅ ꯌꯥꯅꯤ ꯌꯥꯅꯤ ꯂꯩꯗ ꯀꯛꯑꯁꯨ ꯂꯩꯗꯁꯨ
ꯔꯦꯄꯤꯡ ꯔꯦꯞꯄꯤꯡ ꯇꯧꯕꯒꯤ ꯄꯣꯂꯤꯊꯤꯟꯁꯤꯦ ꯂꯩꯕꯅꯦ ꯋꯥ
ꯂꯩ ꯂꯩ ꯂꯩ
ꯑꯗꯨꯗꯨꯁꯨ ꯇꯧꯔꯒ ꯅꯪ ꯕ꯭ꯔꯥꯟꯗꯤꯡꯒꯤꯗꯨꯗꯤ ꯀꯝꯄ꯭ꯌꯨꯇꯔ ꯁꯦꯟꯇꯔ ꯑꯝꯗ ꯆꯠꯂꯒ ꯇꯧ ꯌꯥꯏꯅ
ꯑꯩ ꯑꯦꯟꯇꯔꯄ꯭ꯔꯦꯅꯔ ꯑꯣꯏꯔꯛꯄꯒꯤ ꯏꯥꯟ ꯑꯃ ꯂꯩꯔꯤꯅꯦꯕ
ꯑ ꯑꯗꯩ ꯇꯦꯛ ꯇꯦꯛ ꯍꯧꯒꯠ ꯌꯥꯏ ꯀꯩꯅꯣ꯫
ꯌꯨꯝꯒꯤ ꯕꯤꯖꯤꯅꯦꯁ
ꯑꯍ ꯏꯕꯨꯉꯣ ꯌꯦꯔꯨꯝ ꯂꯂꯣꯟ ꯑꯣꯟꯕ ꯄ꯭ꯔꯣꯇꯥꯒꯣꯅꯤꯁꯠ ꯑꯗꯣ
ꯍꯧꯔꯛꯑꯅꯤ ꯍꯧꯔꯛꯑꯅꯤ ꯑꯩꯒꯤ ꯑꯣꯏꯕ ꯁꯝꯃꯥꯔꯥꯖꯥ ꯑꯃ ꯂꯤꯡꯈꯠ
ꯎꯝ ꯂꯤꯡꯈꯠ ꯇꯧꯔꯤ꯫
ꯖꯤꯝ ꯁꯥꯟꯅ ꯆꯠꯂꯤꯁꯦ ꯑꯩꯗꯤ ꯊꯥ ꯊꯥꯗ ꯆꯠꯄ ꯅꯠꯇꯦꯅꯦ ꯇ꯭ꯔꯦꯅꯔ ꯑꯣꯏꯔꯛꯀꯦ ꯍꯥꯏꯕꯒꯤ ꯃꯪꯂꯥꯟ ꯑꯃꯗꯅꯤ ꯆꯠꯇꯣꯏꯁꯤ꯫
ꯎꯝ ꯖꯤꯝ ꯁꯥꯟꯅ ꯆꯠ ꯅꯨꯡꯇꯤꯒꯤ ꯅꯣꯡꯃꯒꯤ ꯌꯦꯟ ꯌꯦꯟ ꯈꯔ ꯈꯔ ꯆꯥ ꯉꯝꯗꯕ ꯃꯤꯗꯤ ꯖꯤꯝ ꯁꯥꯟꯅꯕ ꯂꯥꯛꯄꯤꯅꯨ ꯍꯥꯏꯌꯦꯗꯣ꯫
ꯌꯦꯟ ꯆꯥ ꯉꯝꯗꯔꯁꯨ ꯌꯦꯔꯨꯝꯗꯣ ꯆꯥꯅꯤ ꯀꯩꯗꯧꯔꯒꯦ ꯕꯣꯏꯂꯦꯔꯣ ꯆꯤꯀꯟ ꯕ꯭ꯔꯦꯁꯇꯣ ꯐꯥꯎ ꯕꯥꯎ ꯆꯥꯗꯣꯏꯅꯤ ꯀꯩꯅꯣ꯫
ꯆꯤꯀꯟ ꯕ꯭ꯔꯦꯁ ꯇꯨꯗꯤ ꯍꯧꯖꯤꯛ ꯀꯦꯖꯤꯗ ꯆꯅꯤꯒ ꯍꯨꯝꯐꯨ ꯌꯧꯔꯦ꯫
ꯀꯦꯖꯤ ꯑꯃ ꯆꯥꯗꯨ ꯅꯠꯇꯦ꯫ ꯇꯦ ꯏꯌꯥꯝꯕ ꯄꯋꯥ ꯑꯃ ꯅꯣꯡꯃꯒꯤ ꯒ꯭ꯔꯥꯝ ꯀꯌꯥꯅꯣꯝ ꯇꯡꯅꯤ ꯆꯥꯗꯣꯁꯦ
ꯄꯋꯥ ꯑꯃ ꯆꯥꯕꯗꯨꯅꯤꯅꯦ ꯅꯣꯡꯃꯗ ꯂꯨꯄꯥ
ꯍꯨꯝꯐꯨ ꯍꯨꯝꯗ꯭ꯔꯥ ꯃꯨꯛꯀꯤ ꯆꯥꯝꯃꯃꯨꯛꯀꯤ ꯆꯥꯡꯗꯅꯦ꯫ ꯆꯥꯝꯃ ꯌꯧꯗꯦ
ꯍꯣꯏ ꯂꯨꯄꯥ ꯆꯥꯝꯃꯨꯛꯀꯤ ꯆꯥꯡꯁꯤ ꯑꯗꯨꯝ ꯆꯥꯔꯒꯦꯖꯤꯅꯤ꯫
ꯑꯗꯨ ꯀꯩꯁꯨ ꯊꯣꯡꯉ ꯆꯥꯗꯧꯕ ꯅꯠꯇꯦ ꯐꯨꯠꯂꯒ ꯌꯥꯏꯔꯒ ꯆꯥꯗꯣꯏꯅꯦꯕ꯫
ꯍꯣꯏꯅꯦ꯫
ꯌꯥꯝ ꯂꯨꯕ ꯋꯥꯔꯤ ꯅꯠꯇꯦꯗ ꯃꯊꯥ ꯌꯥꯝ ꯁꯥꯖꯤꯜꯂꯅꯨ꯫
ꯉꯝꯕꯨ ꯉꯝꯃꯗꯤ ꯌꯥꯏ ꯍꯥꯏꯔꯤꯃꯤꯅꯦ ꯑꯈꯣꯏꯗꯤ꯫
ꯉꯝꯅꯕ ꯇꯧꯔꯛꯑꯅꯤ ꯈꯔ ꯂꯩꯔꯒ꯫ ꯌꯦꯟ ꯆꯥꯔꯒꯦ꯫ ꯏꯁꯥ ꯐꯕ ꯅꯠꯇꯦꯗꯥ꯫
ꯍꯣꯏꯅꯦ ꯄꯣꯇꯤꯟꯗꯣ ꯄ꯭ꯔꯣꯇꯤꯗꯨꯏ ꯋꯥꯔꯤꯅꯤꯗ ꯌꯦꯟ ꯆꯥꯎ ꯍꯥꯏꯔꯤ꯫
ꯋꯥꯛꯀꯤꯡ ꯆꯦꯟꯕꯗ ꯏꯁꯥꯥꯁꯦ ꯏꯌꯦꯡ ꯄꯥꯛ ꯇꯥ ꯉꯝꯗꯦꯅꯦ꯫
ꯌꯨꯉꯨ ꯌꯨꯝꯗ ꯂꯣꯏꯅ ꯀꯥꯝꯈꯠꯂ ꯂꯥꯛꯑꯦ ꯑꯃꯨꯨꯛ꯫
ꯋꯦꯠꯁꯦ ꯕꯛ ꯕꯛ ꯇꯥꯈꯠꯄꯤꯅꯤ ꯏꯕꯣ ꯌꯥꯗꯦ꯫
ꯌꯥꯗꯦ ꯌꯥꯗꯦ
ꯑꯥꯗꯩ ꯉꯔꯥꯡꯗꯨꯗ ꯆꯥꯔꯤꯕ ꯃꯌꯥꯝꯁꯦ ꯑꯁ ꯉꯔꯥꯡ ꯑꯩꯈꯣꯏ ꯃꯉꯥꯒꯤ ꯌꯦꯟ ꯀꯦꯖꯤ ꯃꯔꯤ ꯃꯈꯥꯏ ꯂꯧꯏ꯫
ꯎꯝ ꯐꯖꯔꯦ
ꯍꯧꯒꯠꯂꯍꯧꯒꯠꯂꯒ ꯗꯁ ꯐꯥꯕꯤ ꯁꯥꯟꯅꯩꯌꯦ ꯑꯩꯈꯣꯏ ꯃꯉꯥ ꯇꯔꯨꯛ꯫
ꯎꯝ
ꯄꯣꯕ ꯀꯥꯡꯕꯨꯗꯨꯅ ꯑꯗꯨꯝ ꯌꯦꯟꯅꯤ ꯆꯥꯕꯤꯅꯤ ꯍꯧꯒꯠꯒꯠꯇ ꯉꯥꯛꯇꯪꯗ ꯂꯣꯏꯔꯤꯅꯤ
ꯄꯣꯅꯤꯡꯕ ꯀꯥꯡꯒꯨ ꯈꯔꯗꯤ ꯌꯥꯎꯔꯝꯂꯅꯤ
ꯑ ꯏꯁ ꯑꯣꯕꯤꯅꯤ ꯀꯩꯅꯣ ꯊꯑꯣꯏꯅ
ꯍꯣꯏ ꯑꯩ ꯉꯥꯏꯍꯥꯛ ꯂꯩꯔ ꯑꯃꯨꯛ ꯇꯧꯔꯛꯀꯦ
ꯍꯣꯏ
ꯎꯝ